ꯍꯜꯂꯣ
ꯇꯥꯔꯦ ꯇꯥꯔꯦ
ꯑꯣ ꯀꯅꯥꯅꯣ ꯇꯨꯔꯤꯁꯤꯅ ꯀꯩ ꯇꯧꯔꯤꯅꯣ ꯋꯥꯔꯤ ꯁꯥꯟꯅ ꯂꯣꯏꯔꯕꯣ
ꯑꯥ ꯂꯣꯏꯔꯦ
ꯑꯣ ꯁꯁ ꯅꯨꯡꯁꯥ ꯁꯥꯗ꯭ꯔꯣ ꯏꯆꯦ ꯅꯣꯏꯗꯗꯤ
ꯌꯥꯝ ꯀꯟꯅ ꯁꯥꯗꯤꯌꯦ ꯅꯨꯡꯁꯥꯖꯦ ꯅꯣꯡ ꯃꯪꯂꯤ ꯃꯪꯂꯤ ꯇꯧꯋꯤ ꯎꯝ
ꯑꯣꯝꯈꯠꯄꯒꯤꯔ ꯀꯩꯅꯣꯝꯗꯤ ꯌꯥꯝ ꯁꯥꯕꯗꯧꯅ ꯇꯧꯕ ꯍꯥꯏꯇꯥꯔꯦ
ꯎꯝ ꯑꯣꯝꯆꯥꯛꯄ ꯑꯣꯏꯔꯝꯅꯤ
ꯏꯆꯧ ꯏꯆꯦ ꯍꫭꯏꯗꯤ ꯍꯧꯖꯤꯛꯀꯥꯟ ꯍꯩ ꯔꯥꯒ ꯆꯥꯗ꯭ꯔꫭ
ꯍꯩ ꯍꯥꯏꯖꯦ ꯍꯩꯅꯧ ꯑꯃꯨꯟꯕꯗꯤ ꯆꯥꯏꯌꯦ ꯑꯗꯨꯝ ꯑꯗꯨꯒ ꯑꯇꯣꯞꯄꯗꯤ ꯀꯌꯥ ꯆꯥꯗꯦ
ꯖꯥꯝꯒꯨꯝꯕ ꯆꯥꯗ꯭ꯔꯣ ꯍꯧꯖꯤꯛꯀꯥꯟ
ꯖꯥꯝ ꯆꯥꯗꯦ ꯆꯝꯄ꯭ꯔꯥꯖꯨ ꯄꯥꯜꯂꯦꯕꯀꯣ ꯑꯗꯣ ꯑꯈꯣꯏꯒꯤꯗꯤ ꯑꯈꯣꯏ ꯌꯨꯝ ꯄꯥꯏ
ꯎꯝ ꯎꯝ ꯀꯩꯍꯥꯏꯕ ꯅꯣꯏꯌꯨꯝ ꯀꯩꯕ ꯍꯥꯏꯅꯣ
ꯑꯈꯣꯏ ꯍꯤꯡꯒꯣꯜꯗ ꯐꯪꯕ ꯉꯥꯛꯇ ꯆꯥꯏ ꯍꯥꯏꯕ ꯌꯨꯝ
ꯑꯣ ꯑꯗꯨꯅꯕꯨ ꯐꯩꯗ ꯑꯇꯣꯞꯄꯗꯩ ꯂꯩꯕꯖꯦ ꯍꯧꯖꯤꯛꯀꯥꯟꯗꯤ ꯍꯤꯗꯥꯛ ꯀꯩꯀꯥ ꯌꯥꯝ ꯍꯥꯞꯄꯦ ꯍꯥꯏꯗꯅ ꯄꯠꯊꯗꯅꯕ ꯑꯗꯨ ꯆꯥꯔꯨꯔꯒ ꯑꯃꯨꯛ ꯍꯛꯆꯥꯡ ꯅꯥꯗꯣꯏ ꯁꯔꯨꯛ ꯄꯨꯗꯤ ꯌꯨꯝꯗ ꯈꯪꯅ ꯊꯥꯕꯒ ꯆꯥꯕꯗꯨꯅ ꯐꯩꯗ
ꯎꯝꯃꯦ ꯑꯗꯣ ꯑꯩꯈꯣꯏꯗ ꯄꯥꯟꯕ ꯑꯩꯈꯣꯏꯗ ꯊꯥꯕ ꯌꯦꯟꯗꯦꯝꯁꯦ ꯁꯤꯁꯤꯅ ꯃꯣꯃꯣꯟ ꯂꯥꯎꯔꯒ ꯑꯗꯨꯝ ꯕꯔ ꯄꯠꯊꯒ꯭ꯔꯅꯤ ꯑꯗꯨꯒ ꯑꯇꯣꯞꯄꯗꯒꯤ ꯃꯤꯅꯒ ꯄꯤꯔꯛꯄꯁꯦ
ꯑꯥ
ꯁꯤꯁꯤꯅ ꯃꯨꯜꯂꯨ ꯌꯥꯗ ꯆꯥꯅꯤꯕꯨ
ꯃꯨꯜꯂꯦꯇꯗꯤ ꯌꯦꯟꯖꯥꯡꯗ ꯁꯧꯍꯜꯂꯁꯨ ꯃꯨꯟꯗꯕꯗꯣ
ꯍꯣꯏ ꯀꯥꯝꯃꯁꯨ ꯑꯗꯨꯝ ꯀꯜꯂꯒ ꯑꯗꯨꯝ ꯂꯩꯕꯗꯣ
ꯇꯜꯂꯤ ꯑꯗꯨ ꯑꯩꯁꯨ ꯃꯔꯛꯇ ꯌꯥꯎꯒ꯭ꯔꯦ ꯀꯔꯤ ꯀꯔꯤꯗꯅꯣ ꯀꯥꯎꯗꯤ ꯀꯥꯎꯔꯦ ꯑꯗꯣ ꯍꯤꯟꯖꯥꯡꯗꯤ ꯊꯣꯡꯉꯒ ꯑꯗꯨꯝ ꯀꯟ ꯀꯟ ꯀꯟꯅ ꯂꯥꯎ ꯂꯩꯕꯗꯣ ꯑꯗꯨ ꯍꯤꯗꯥꯛ ꯍꯥꯞꯄꯩ ꯑꯣꯏꯗꯣꯏ ꯅꯤꯗꯅ ꯃꯣꯏꯁꯦ
ꯑꯣꯏꯗꯧ ꯃꯥꯜꯂꯦ ꯎꯝ ꯐꯖꯕꯗꯤ ꯍꯦꯜꯂꯦꯕꯀꯣ ꯑꯗꯨ ꯄꯤꯖꯦ
ꯃꯈꯣꯡꯁꯦ ꯀꯩ ꯐꯖꯕ ꯍꯦꯜꯂꯦ ꯍꯥꯏꯔꯝꯃꯥ ꯑꯃꯨꯛ ꯇꯠꯈ꯭ꯔꯦ
ꯑꯗꯨꯒ ꯊꯣꯡꯉꯀꯥꯟꯗ ꯐꯔꯛ ꯇꯥꯏ ꯍꯥꯏꯕ
ꯍꯣꯏ ꯍꯣꯏ ꯊꯣꯡꯕ ꯍꯧꯖꯤꯛꯀꯥꯟꯁꯤ ꯆꯤꯟꯖꯥꯛꯁꯤ ꯀꯤꯕ ꯑꯃ ꯌꯥꯎꯁꯤꯜꯂꯛ ꯎꯝꯅꯦ ꯀꯩ ꯆꯥꯗꯣꯏꯅꯣꯁꯨ ꯈꯪꯗꯦ ꯃꯈꯟ ꯃꯈꯟ ꯍꯤꯗꯥꯛ ꯂꯥꯡꯊꯛ ꯊꯥꯛꯄ ꯀꯣꯠꯄ ꯃꯌꯥꯝ ꯌꯥꯎꯔꯦ
ꯅꯣꯏꯒꯤꯗꯤ ꯏꯪꯈꯣꯜ ꯂꯩꯇ꯭ꯔꯣ
ꯈꯣꯏꯔꯣ
ꯑꯥ
ꯑꯩꯈꯣꯏ ꯌꯥꯝ ꯆꯥꯎꯅ ꯂꯩꯇꯦꯗ ꯑꯩꯈꯣꯏꯗꯤ ꯌꯨꯝ ꯂꯩꯗꯣ ꯑꯗꯨꯗ ꯌꯨꯝꯒ ꯑꯗꯨꯝ ꯄꯨꯟꯅ ꯍꯥꯏꯇꯥꯔꯦꯅꯦ ꯇꯣꯉꯥꯟꯅ ꯂꯧꯒꯤ ꯀꯥꯗꯤ ꯂꯩꯇꯦ
ꯎꯝ ꯂꯧꯗꯤ ꯈꫭꯏꯁꯨ ꯂ‌ꯩꯇ‌ꯦꯗ ꯑꯩꯈꯣꯏꯗꯤ ꯂꯧꯁꯨ ꯂꯩꯇꯦ ꯂꯧꯁꯦ ꯂꯩꯗꯤ ꯂꯩꯍꯟꯅꯤꯡꯉꯤ ꯇꯣꯂꯣꯞ ꯆꯥꯔ ꯀꯥꯟꯗ ꯑꯩꯅ ꯂꯩꯔꯒꯦ
ꯍꯧꯖꯤꯛꯇꯤ ꯈꯔ ꯈꯔ ꯊꯨꯡꯖꯤꯜꯂꯣ ꯑꯗꯨꯗꯤ
ꯍꯧꯖꯤꯛꯇꯤ ꯑꯩ ꯁꯦꯜ ꯊꯣꯛꯇꯤꯌꯦ
ꯑꯗꯨꯏꯇꯥꯔꯗꯤ ꯁꯤꯗꯒꯤ ꯇꯥꯟꯕ ꯌꯥꯔꯦꯅꯦ ꯑꯗꯨꯗꯤ
ꯁꯤꯗꯗꯤ ꯁꯤꯗꯤ ꯈꯖꯤꯛ ꯈꯖꯤꯛ ꯈꯛꯇꯅꯤ ꯑꯩ ꯊꯕꯛ ꯌꯥꯝ ꯀꯟ
ꯄꯤ ꯍ ꯗꯤ ꯇꯧꯕ ꯀꯌꯥꯝ ꯀꯨꯏꯔꯒꯦ ꯍꯧꯖꯤꯛ
ꯊꯥꯥ ꯇꯔꯨꯛꯈꯛ ꯉꯥꯏꯔꯤꯌꯦ
ꯊꯥ ꯇꯔꯨꯛ ꯀꯥ
ꯀꯩꯅꯣꯕꯨꯗꯤ ꯆꯍꯤ ꯑꯃꯃꯨꯛꯄꯨꯗꯤ ꯀꯣꯔꯁ ꯋꯥꯛ ꯇꯧꯈꯤꯕꯀꯣ
ꯑꯥ
ꯗꯣ ꯊꯥ ꯇꯔꯨꯛꯃꯨꯛ
ꯎꯝ ꯃꯥꯁꯇꯔꯁꯦ ꯑꯦꯝ ꯌꯨꯗ ꯇꯧꯔꯛꯏ ꯅꯠꯇ꯭ꯔꯣ
ꯍꯣꯏ
ꯑꯗꯨ ꯑꯦꯝ ꯌꯨꯗ ꯇꯧꯔꯛꯄꯁꯦ ꯍꯧꯖꯤꯛꯀꯤ ꯃꯅꯤꯄꯨꯔꯤ ꯂꯧꯔꯛ ꯇꯥꯔꯒꯁꯨ ꯃꯅꯤꯄꯨꯔꯤꯁꯦ ꯑꯃꯨꯛ ꯁꯞꯖꯦꯛ ꯇꯣꯉꯥꯟ ꯇꯣꯉꯥꯟꯨ ꯈꯥꯏꯗꯣꯛꯄ꯭ꯔꯣ
ꯁꯞꯖꯦꯛ ꯍꯥꯏꯁꯦ ꯄꯦꯄꯔ ꯇꯣꯉꯥꯟ ꯇꯣꯉꯥꯟꯅ ꯂꯣꯏ
ꯃꯥꯏ ꯁꯞꯖꯦꯛ ꯃꯃꯤꯡ ꯀꯩ ꯍꯥꯏꯗꯣꯏꯅꯣ ꯀꯃꯥꯏ ꯍꯥꯏꯅꯤ
ꯂꯤꯡꯒ꯭ꯋꯁꯇꯤꯛꯁ ꯑꯅꯁꯨ ꯂꯩꯔꯅꯤꯀꯣ
ꯀꯦꯕ
ꯂꯤꯡꯒ꯭ꯋꯁꯇꯤꯛꯁ
ꯑ ꯂꯤꯡꯒ꯭ꯋꯤꯁꯇꯤꯛ
ꯑꯥ ꯑꯗꯒꯤ ꯀ꯭ꯔꯤꯇꯤꯁꯤꯖꯝ ꯑꯗꯒꯤ ꯃꯣꯗꯔꯟ ꯑꯥ ꯀ꯭ꯔꯤꯇꯤꯁꯤꯖꯝꯗꯨꯁꯨ ꯏꯟꯗꯤꯌꯥꯟ ꯀ꯭ꯔꯤꯇꯤꯁꯤꯖꯝ ꯋꯦꯁꯇꯔꯟ ꯀ꯭ꯔꯤꯇꯤꯁꯤꯖꯝ ꯈꯥꯏꯗꯣꯛꯑꯦꯕꯀꯣ
ꯑ
ꯑꯗꯒꯤ ꯃꯣꯗꯔꯟ ꯂꯤꯇ꯭ꯔꯦꯆꯔ ꯑꯗꯒꯤ ꯃꯦꯇꯦꯕꯜ ꯀꯜꯆꯔ ꯃꯌꯥꯝ ꯌꯥꯝ ꯂꯩꯗ
ꯑꯩꯈꯣꯏꯅꯗꯤ ꯃꯅꯤꯄꯨꯔꯤ ꯇꯝꯕꯒ ꯍꯥꯏꯔꯒ ꯍꯦꯛꯇ ꯍꯥꯏꯗꯤ
ꯁꯩꯔꯦꯡ ꯋꯥꯔꯦꯡ ꯈꯔ ꯇꯝꯃꯒ
ꯑꯥ ꯑꯗꯨ ꯑꯗꯨꯝ ꯍꯣꯏ ꯑꯗꯨꯃꯥꯏꯅ ꯍꯥꯏꯒꯗꯣꯏꯔ ꯑ ꯈꯔ ꯌꯥꯝ ꯀꯟꯅ ꯍꯦꯛꯇ ꯇꯝꯃꯝꯃꯣꯏꯗꯕ ꯃꯥꯟꯕꯗꯣ ꯇꯁꯦꯡꯅ ꯍꯥꯏꯗꯤ ꯍꯤꯁꯇ꯭ꯔꯤꯅꯦꯕ ꯅꯠꯇ꯭ꯔꯥ
ꯃꯥꯅꯦ ꯍꯤꯁꯇ꯭ꯔꯤꯁꯨ ꯍꯤꯁꯇ꯭ꯔꯤ ꯍꯥꯏꯁꯦ ꯀꯜꯆꯔꯦꯜ ꯍꯤꯁꯇ꯭ꯔꯤꯅꯁꯨ ꯂꯩ ꯑꯗꯨꯒ ꯁꯣꯁꯤꯌꯦꯜꯂꯣꯖꯤꯀꯦꯜ ꯍꯤꯁꯇ꯭ꯔꯤꯑꯅꯁꯨ ꯂꯩꯗꯅ ꯃꯌꯥꯝ ꯃꯈꯜ ꯃꯈꯜ ꯂꯩꯈ꯭ꯔꯦꯕ ꯍꯤꯁꯇ꯭ꯔꯤ ꯍꯥꯏꯔꯒ ꯑꯗꯨ ꯇꯝꯃꯤꯅꯤ ꯃꯅꯤꯄꯨꯔꯤ ꯍꯥꯏꯔꯒ ꯃꯅꯤꯄꯨꯔꯤ ꯈꯛꯇꯪꯗꯁꯨ ꯋꯦꯁꯇꯔꯟꯒꯤꯁꯨ ꯇꯝꯅꯤ ꯂꯤꯇꯔꯦꯆꯔꯁꯨ ꯇꯝꯅꯤ ꯍꯣꯏ ꯏꯟꯗꯤꯌꯥꯟ ꯂꯤꯇꯔꯦꯆꯔꯁꯨ ꯇꯝꯃꯤ
ꯋꯦꯁꯇꯔꯟ ꯅꯣꯏ ꯃꯅꯤꯄꯨꯔꯤ ꯑꯗꯨ ꯑꯩꯈꯣꯏ ꯃꯅꯤꯄꯨꯔꯤꯒꯤ ꯑꯣꯏꯅꯗꯤ ꯑꯗꯨꯝ ꯐꯖꯅ ꯑꯗꯨꯝ ꯐꯖ ꯈꯪꯉꯝꯃꯅꯤꯅꯦ ꯑꯩꯈꯣꯏ ꯏꯆꯦ ꯍꯣꯏꯗꯤ
ꯁꯨꯝ ꯆꯪꯁꯤꯜꯂ ꯆꯪꯁꯤꯜꯂ ꯀꯥꯟꯗꯅꯦ ꯀꯣꯛ ꯉꯥꯎꯕ ꯈꯪꯗꯕ ꯁꯨꯝ
ꯀꯩꯝ ꯈꯪꯗꯕ ꯌꯥꯎꯔꯛꯄ꯭ꯔꯥ
ꯒ ꯇꯝꯃꯤꯉꯩꯗꯗꯤ ꯐꯩꯅꯥꯝ ꯈꯪꯉꯕꯣꯏ ꯃꯥꯁꯇꯔ ꯌꯧꯔꯛꯄꯗꯩꯗꯤꯅꯦ ꯈꯪꯗꯕꯩ ꯈꯪꯗꯕ ꯉꯥꯛꯇ ꯉꯥꯎꯁꯜ ꯀꫭꯛꯀ ꯉꯥꯎꯖꯔꯛꯁꯥꯅꯤ
ꯍꯥꯏꯗꯤ ꯑꯗꯨꯒ ꯄꯤ ꯑꯩꯆ ꯗꯤ ꯇꯧꯕꯅꯤꯅ ꯍꯥꯏꯗꯤ ꯄꯦꯄꯔ ꯑꯃꯗ ꯔꯤꯁꯥꯔꯁ ꯇꯧꯔꯤ ꯅꯠꯇ꯭ꯔꯣ
ꯃꯥꯅꯦ ꯑꯩꯅ ꯀꯜꯆꯔꯗ ꯑꯃꯨꯛ ꯆꯠꯂꯦꯕꯀꯣ
ꯎꯝ
ꯀꯜꯆꯔ ꯍꯥꯏꯌꯦꯅ ꯑꯗꯨꯗ ꯀꯨꯞꯁꯟꯅ
ꯀꯜꯆꯔ
ꯀꯜꯆꯔ ꯈꯛꯇꯪ ꯍꯥꯏꯕꯁꯤꯗꯅꯦ ꯆꯥꯎꯅ ꯑꯃꯨꯛ ꯂꯩꯈꯔꯦꯕ ꯁꯞꯖꯦꯛ ꯑꯃꯒꯤꯃꯨꯛ
ꯑꯩꯈꯣꯏꯗꯤ ꯈꯪꯗꯕꯅꯤꯅ ꯉꯥꯎꯔꯤꯅꯤꯅꯦ
ꯉꯥꯎꯔꯤꯅꯤ ꯃꯅꯤꯄꯨꯔꯤꯗ ꯁꯤꯗ ꯇꯝꯃꯤꯁꯦ ꯁꯣꯁꯤꯌꯦꯜꯂꯣꯖꯤ
ꯑꯗꯨ
ꯂꯣꯏ ꯁꯨꯅꯕ ꯌꯥꯎꯋꯦꯕ ꯍꯤꯁꯇ꯭ꯔꯤ ꯑꯗꯒꯤ ꯑꯗꯨꯝ ꯁꯥꯏꯟꯁꯁꯨ ꯁꯥꯏꯟꯇꯤꯐꯤꯛ ꯑꯣꯏꯅꯁꯨ ꯑꯗꯨꯝ ꯏꯅꯔꯤꯅꯤ ꯔꯤꯁꯔꯁꯀ ꯇꯧꯔꯤꯅꯤ
ꯑꫭ
ꯂꫭꯏ ꯁꯨꯕꯤꯅꯤ
ꯑꯩꯈꯣꯏ ꯃꯅꯤꯄꯨꯔꯤꯒꯤ ꯃꯇꯥꯡꯗ ꯈꯪꯅꯤꯡꯕ ꯂꯩꯔꯁꯨ ꯑꯗꯨꯝ ꯍꯪꯉꯛꯄ ꯌꯥꯔꯅꯤꯅꯦ ꯑꯗꯨꯗꯤ
ꯑꯩꯅ ꯑꯈꯪꯕ ꯑꯣꯏꯔꯤꯗꯤ ꯇꯥꯟꯅꯔꯁꯦ
ꯌꯥꯏꯌꯦ ꯑꯗꯨꯗꯤ ꯀꯩ ꯀꯩ
ꯑꯩꯅ ꯄꯥꯍꯟꯅꯤꯡꯕ ꯂꯥꯏꯔꯤꯛ ꯑꯃꯗꯤ ꯂꯩ ꯃꯤ
ꯀꯩ ꯀꯩ ꯂꯥꯏꯔꯤꯛꯅꯣ ꯍꯥꯏꯁꯦ
ꯑꯃ ꯕꯗꯣ ꯁꯤꯂꯣꯡ ꯁꯤꯂꯣꯡ ꯅꯥꯏꯟꯇꯤꯟ ꯐꯣꯔꯇꯤ ꯁꯚꯦꯟ
ꯁꯤꯂꯣꯡ ꯅꯥꯏꯟꯇꯤꯟ ꯐꯣꯔꯇꯤ ꯁꯚꯦꯟ
ꯀꯩꯅꯣꯗꯁꯨ ꯏꯪꯂꯤꯁ ꯚꯔꯖꯟꯗꯁꯨ ꯂꯩꯕꯀꯣ ꯑꯗꯨꯒ ꯕꯦꯡꯒꯣꯂꯤꯗ ꯏꯊꯣꯛꯄꯁꯨ ꯂꯩ
ꯎ ꯃꯥꯏ ꯀꯃꯥꯏꯅ ꯇꯧꯕ ꯋꯥꯔꯤ ꯑꯣꯏꯕꯖꯥꯠꯅꯣ ꯁꯤꯂꯣꯡ ꯍꯥꯏꯗꯤ ꯁꯤꯂꯣꯡꯒꯤ ꯋꯥꯔꯤ ꯑꯣꯏꯗꯣꯏꯔꯥ
ꯅꯠꯇꯦ ꯃꯅꯤꯄꯨꯔꯅ ꯏꯟꯗꯤꯌꯥꯗ ꯇꯤꯟꯈ꯭ꯔꯤꯁꯦ ꯀꯃꯥꯏꯅ ꯇꯧꯔ ꯇꯤꯟꯒꯦ ꯅꯣ ꯍꯥꯏꯕꯗꯨ ꯍꯦꯛ ꯍꯛꯊꯦꯡꯅ ꯃꯔꯁ ꯇꯧꯈꯤꯕ ꯀꯥꯟꯗꯣ ꯑꯗꯨꯗ ꯍꯛꯊꯦꯡ ꯑꯩꯁꯦ ꯄꯣꯂꯤꯇꯤꯀꯦꯜ ꯍꯤꯁꯇ꯭ꯔꯤ ꯍꯥꯏꯇꯥꯔꯦ ꯑꯗꯨ ꯎꯝ ꯃꯅꯤꯄꯨꯔ ꯄꯨꯗ ꯄꯥꯕꯗ ꯀꯥꯟꯅꯕ ꯄꯣꯠꯅꯦꯕ
ꯀ ꯑꯩꯈꯣꯏꯗꯤ ꯂꯥꯏꯔꯤꯛꯀ ꯍꯥꯏꯔꯒ ꯃꯅꯤꯄꯨꯔꯤꯒ ꯍꯥꯏꯕꯗ ꯍꯦꯛꯇ ꯑꯥ ꯀꯩꯅꯤ ꯈꯝꯕ ꯊꯣꯏꯕꯤꯒꯤ ꯑꯃ ꯀꯩꯅꯣꯒ ꯂꯩꯅ ꯑꯗꯨꯒꯨꯝꯕꯒꯤ ꯋꯥꯈꯜꯗ ꯈꯟꯕꯗꯣ
ꯑꯗꯨꯗꯤ ꯌꯥꯝ ꯂꯥꯜꯂꯤꯗ ꯃꯅꯤꯄꯨꯔꯤꯁꯦ ꯌꯥꯝ ꯂꯨꯕ ꯁꯕꯖꯦꯛꯅꯦꯕ ꯑꯇꯩ ꯑꯇꯩꯒꯤ ꯗꯤ ꯃꯥꯒꯤ ꯀꯣꯟꯁꯤꯟꯕ ꯌꯥꯕ ꯍꯥꯏꯕ ꯑꯃ ꯂꯩꯔꯒ ꯃꯥꯒꯤ ꯃꯅꯨꯡ ꯏꯟꯅꯕꯅꯤꯗ
ꯑꯥ
ꯑꯣ ꯃꯅꯤꯄꯨꯔꯒꯤꯗꯤ ꯃꯄꯥꯟ ꯅꯥꯏꯗꯦꯕ ꯉꯁꯤ ꯉꯁꯤ ꯅꯪꯅ ꯂꯥꯏꯔꯤꯛ ꯑꯃ ꯊꯣꯡꯉꯦ ꯈꯜꯂꯣꯏ ꯑꯗꯨꯗꯩꯁꯨ ꯀꯣꯏꯁꯟ ꯍꯪꯉꯛꯄ ꯌꯥꯏꯑꯕꯀꯣ
ꯑꯣ
ꯊꯥꯏꯅꯒꯤ ꯑꯔꯤꯕ ꯄꯨꯌꯥꯒꯤ ꯂꯥꯏꯔꯤꯛꯁꯤꯡ ꯂꯩꯗꯅ ꯎꯝꯕ ꯃꯌꯥꯝꯗꯨꯁꯨ ꯂꯣꯏꯅꯃꯛ ꯈꯪꯗ ꯑꯗꯨꯗꯩꯁꯨ ꯍꯪꯉꯛꯄ ꯌꯥꯏꯑꯕ ꯋꯥꯍꯪꯁꯦ ꯑꯗꯒꯤ ꯋꯦꯁꯇ꯭ꯔꯟꯗ ꯋꯦꯁꯇ꯭ꯔꯟꯗ ꯅꯣꯕꯦꯜ ꯄ꯭ꯔꯥꯏꯖ ꯑꯅꯧꯕ ꯑꯃ ꯍꯟꯗꯛ ꯆꯍꯤꯒꯤ ꯐꯪꯈ꯭ꯔꯦꯗꯅ ꯑꯗꯨꯁꯨ ꯍꯪꯉꯛꯄ ꯌꯥꯏꯑꯕ ꯂꯤꯇꯔꯦꯆꯔꯒꯤ ꯍꯥꯏꯇꯥꯔꯦ
ꯁꯤꯆꯦ ꯍꯣꯏꯗꯤ ꯀꯩꯅꯣ ꯇꯧꯕ꯭ꯔꯣ ꯍꯧꯖꯤꯛ ꯍꯥꯏꯗꯤ ꯊꯥꯏꯅꯒꯤ ꯂꯥꯏꯔꯤꯛꯀꯨꯝꯕ ꯍꯥꯏꯗꯤ ꯄꯨꯌꯥꯒꯨꯝꯕꯒꯤ ꯇꯥꯔꯤꯛ ꯀꯨꯝꯕ ꯁꯨ ꯅꯩꯅꯕꯔ ꯈꯔ
ꯑꯗꯨꯁꯨ ꯌꯥꯎꯏꯅꯦ ꯑꯣꯜ ꯃꯅꯤꯄꯨꯔꯤ ꯔꯦꯆꯔ ꯍꯥꯏꯔꯒꯅꯦ ꯑꯗꯨꯗ ꯈꯣꯟꯖꯗꯣꯏ
ꯑꯣ ꯑꯁ ꯑꯗꯨ ꯃꯌꯦꯛ ꯃꯣꯏꯒꯤ ꯃꯌꯦꯛꯁꯦ ꯍꯧꯖꯤꯛꯀꯤ ꯇꯝꯃꯤꯕ ꯑꯩꯈꯣꯏ ꯃꯩꯇꯩꯂꯣꯟꯁꯤꯒ ꯌꯥꯝ ꯈꯦꯠꯅꯩ ꯍꯥꯏꯗꯅ
ꯍꯣꯏ
ꯑꯗ ꯑꯗꯨꯝ ꯍꯥꯏꯗꯤ
ꯂꯣꯟꯗꯥ ꯄꯨꯗꯥ ꯑꯃ ꯑꯃ ꯂꯣꯏ ꯈꯦꯠꯅꯗꯣꯏꯅꯦꯕ
ꯎꯝ
ꯍꯥꯏꯗꯤ ꯑꯔꯤꯕ ꯃꯇꯝꯗ ꯏꯔꯝꯕ ꯂꯥꯏꯔꯤꯛꯇꯣ ꯀꯃꯥꯏꯅ ꯀꯔꯝꯕ ꯈꯨꯏꯗ ꯏ ꯀꯔꯝꯕ ꯍꯤꯔꯝꯗ ꯏ ꯋꯥꯇꯥ ꯄꯨꯗ ꯀꯃꯥꯏꯅ ꯇꯧꯏ ꯃꯤꯡ
ꯑꯣ ꯑꯁ ꯑꯗꯨꯨ ꯃꯌꯦꯛꯇꯨꯁꯨ ꯑꯗꯨꯝ ꯄꯥꯔꯒ ꯅꯧꯅ ꯑꯃꯨꯛ ꯂꯩꯅꯗꯣꯏꯅꯤꯅꯦ ꯑꯗꯨꯗ
ꯍꯣꯏ ꯑꯗꯣ ꯑꯔꯤꯕꯒꯤ ꯂꯥꯏꯔꯤꯛꯁꯤꯡꯗ ꯏꯔꯝꯕꯁꯤꯡꯁꯦ ꯑꯩꯈꯣꯏꯅ ꯍꯧꯖꯤꯛꯀꯤ ꯃꯔꯣꯜꯅ ꯈꯪꯕꯥꯕ ꯂꯣꯟꯗꯥ ꯄꯨꯗꯥꯗ ꯏꯔꯝꯗꯣꯏꯅꯤ ꯃꯦꯛꯇꯨꯁꯨ ꯄꯥꯕ ꯉꯝꯃ ꯑꯗꯨꯕꯨꯗꯤ ꯍꯩꯏꯗꯣꯏꯅꯦꯕ ꯂꯣꯟꯗꯥ ꯄꯨꯗꯥꯗꯣ ꯑꯗ ꯐꯠꯇꯕ ꯋꯥꯍꯟꯊꯣꯛ ꯈꯪꯗꯕ ꯃꯌꯥꯝ ꯑꯃ ꯂꯩꯔꯤꯕ ꯆꯞ ꯆ ꯆꯥꯅ ꯋꯥꯍꯟꯊꯣꯛꯄꯤꯕ ꯉꯝ ꯌꯥꯁꯨꯕ ꯑꯍꯜ ꯃꯌꯥꯝꯅꯕꯨꯗꯤ ꯑꯗꯨꯝ ꯋꯥꯍꯟꯊꯣꯛꯄꯤꯅꯕ ꯈꯣꯅꯕ ꯑꯗꯨꯗ ꯄꯤꯕ ꯉꯝ ꯃꯌꯥꯝ ꯑꯃ ꯂꯩꯅꯦꯕ ꯃꯅꯤꯄꯨꯔꯤ ꯍꯥꯏꯔꯒ ꯏꯁꯥꯒꯤ ꯂꯣꯟꯁꯤꯗ ꯏꯁꯥꯅ ꯋꯥꯍꯟꯊꯣꯛ ꯈꯪꯗꯕ ꯃꯌꯥꯝ ꯂꯩꯅꯤ
ꯍꯣꯏ
ꯕꯨ ꯀꯅꯥ ꯍꯥꯟꯅ ꯂ ꯂꯥꯏ ꯍꯥꯏꯗꯣꯏꯅꯣꯕ
ꯎꯝ ꯏꯃꯥꯂꯣꯟꯣꯟꯗ ꯍꯧꯖꯤꯛ ꯉꯥꯡꯅꯕꯗꯁꯨ ꯑꯗꯨꯝ ꯈꯪꯗꯕ ꯃꯌꯥꯝ ꯊꯦꯡꯅꯩꯗ ꯍꯥꯏꯗꯤ ꯃꯥ ꯍꯥꯏꯔꯤꯁꯦ ꯀꯩꯅꯣ ꯈꯤꯇꯪ ꯀꯩꯅꯣ ꯇꯧꯗꯣꯏꯅꯗꯤ ꯂꯥꯏꯁꯟꯈ꯭ꯔꯁ ꯍꯥꯏꯒꯗ꯭ꯔꯥ
ꯎꯝ
ꯑꯗ ꯍꯧꯖꯤꯛ ꯀꯩꯅꯣꯝꯃ ꯂꯩꯕꯗꯥ ꯈꯪꯗ ꯀꯔꯤ ꯎꯝ ꯑꯁꯤ ꯂꯥꯏꯕ꯭ꯔꯦꯔꯤ ꯑꯃ ꯂꯩꯕ ꯑꯥꯔꯛ ꯂꯥꯏꯕ꯭ꯔꯦꯔꯤ ꯍꯥꯏꯕ꯭ꯔꯥ ꯑꯃ ꯂꯩꯒꯅ ꯇꯧꯒꯅꯤ ꯑꯗꯨꯗ ꯌꯥꯝꯅ ꯂꯥꯏꯔꯤꯛꯀꯨꯝꯕ ꯃꯅꯤꯄꯨꯔꯒꯤ ꯑꯣꯏꯕ ꯌꯥꯝꯅ ꯀꯂꯦꯛ ꯇꯧꯔ ꯊꯝꯕꯅꯦꯕ
ꯑꯩꯕ ꯂꯩꯔꯕꯅꯤꯗ ꯀꯩꯅꯣꯗꯁꯨ ꯂꯥꯏꯅꯤꯡꯊꯧ ꯁꯅꯥꯃꯍꯤ ꯄꯣꯠꯇꯣ ꯈꯪꯕ꯭ꯔꯥ
ꯂꯦꯡꯊꯧ ꯁꯅꯥꯃꯍꯤ
ꯑ ꯍꯌꯤꯡ ꯈꯣꯡꯕꯥꯜꯗ ꯂꯩꯕꯗꯨ ꯂꯥꯏꯅꯤꯡꯊꯧꯁꯤꯅꯥꯃꯍꯤꯒꯤ ꯂꯥꯏꯁꯪ ꯂꯩꯕꯗꯣ
ꯂꯥꯏꯁꯪ ꯈꯪꯗ꯭ꯔꯦ ꯑꯩ ꯒ꯭ꯌꯥꯟ ꯇꯥꯗ꯭ꯔꯦ
ꯀꯣꯂꯦꯖ ꯂꯩꯕꯗꯣ
ꯀꯕꯥ
ꯖꯤ ꯄꯤ ꯀꯣꯂꯦꯖ
ꯑꯥ ꯑꯥ
ꯀꯩꯅꯣꯒ ꯑꯗꯨꯒꯤ ꯖꯤ ꯄꯤ ꯀꯣꯂꯦꯖꯇꯨꯒꯤꯅꯦ
ꯑꯥ
ꯑꯗꯨꯗꯒꯤ ꯑꯗꯨꯝ ꯆꯪꯁꯤꯟꯈ꯭ꯔꯒ
ꯀꯩ ꯑꯗꯨ
ꯑꯗꯨ ꯑꯗꯨꯗꯁꯨ ꯂꯥꯏꯕ꯭ꯔꯦꯔꯤꯒꯁꯨ ꯍꯥꯡꯉꯕꯅꯦ ꯑꯔꯤꯕ ꯂꯥꯏꯔꯤꯛ ꯀꯩꯒꯤ ꯑꯗꯨꯝ ꯈ ꯊꯝꯕꯒꯤ
ꯑꯩꯈꯣꯏ ꯃꯅꯤꯄꯨꯔꯒꯤꯗꯤ ꯑꯅꯝꯕꯅ ꯊꯤꯖꯤꯟꯗ꯭ꯔꯗꯤ ꯈꯔ ꯐꯪꯕ ꯋꯥꯏꯀꯣ
ꯋꯥꯗꯦꯗ ꯀꯩꯁꯨ ꯊꯤꯕꯨ ꯊꯤꯔꯗꯤ ꯂꯣꯏ ꯐꯪꯅꯤꯕ ꯂꯥꯏꯔꯤꯛꯇꯣ ꯂꯣꯏ ꯅꯥꯏꯗꯕꯩ ꯋꯥꯅꯦꯕ ꯊꯤꯔꯤꯈꯩ
ꯍꯣꯏ ꯑꯗꯨꯏꯗꯤ ꯃꯔꯛꯇꯁꯨ ꯈꯔ ꯃꯔꯛꯇꯁꯨ ꯈꯔ ꯃꯤ ꯀꯩꯀꯩ ꯇꯧꯕ ꯍꯥꯏꯗꯤ ꯀꯩ ꯍꯥꯏꯅꯤ
ꯃꯩ ꯃꯩ ꯊꯥꯗꯣꯛꯈꯤꯕꯕꯨꯗꯤ ꯌꯥꯎꯈ꯭ꯔꯦꯗꯅꯀꯣ ꯃꯌꯥꯝ ꯑꯃ ꯆꯥꯝ ꯀꯨꯟꯃꯨꯛ ꯑꯗꯣ ꯃꯩ ꯂꯥꯏꯔꯤꯛ ꯃꯩ ꯊꯥꯈꯤꯕ ꯍꯥꯏꯁꯦ ꯄꯨꯌꯥ ꯃꯩ ꯊꯥꯕꯅ ꯂꯩꯈꯤꯕ ꯑꯗꯨ